ꯇꯥꯎꯒꯣ
ꯇꯥꯏ ꯇꯥꯏ
ꯍꯜꯂꯣ
ꯇꯥꯏꯌꯦ
ꯅꯪ ꯈꯣꯟꯖꯦꯜꯗꯣ ꯌꯥꯝ ꯇꯞꯄ ꯋꯥꯅꯤꯗ
ꯑꯩ ꯈꯪꯗꯦ ꯅꯦꯠꯋꯥꯛꯅꯔ ꯈꯪꯗꯦ ꯑꯗꯨꯃꯥꯏꯅ ꯇꯞꯄꯦ ꯍꯥꯏ ꯃꯤ ꯂꯣꯏꯅꯃꯛꯅ ꯉꯔꯥꯡ ꯕꯦꯠ ꯅꯔꯥꯡ ꯕꯦꯠ ꯇꯧꯕ꯭ꯔꯣ
ꯍꯥ
ꯅ ꯉꯔꯥꯡ ꯕꯦꯠ ꯇꯧꯕ꯭ꯔꯕ
ꯇꯧꯋꯦ ꯂꯨꯄꯥ ꯌꯥꯡꯈꯩ ꯌꯥꯡꯈꯩ ꯐꯪꯉꯦ ꯌꯥꯡꯈꯩ ꯊꯥꯕꯗꯣ ꯃꯛꯄꯣꯗ
ꯐꯔꯦ ꯐꯔꯦ
ꯑꯁ ꯑꯩꯗꯤ ꯆꯠꯂꯛꯑꯔꯣꯏꯗ꯭ꯔꯥ ꯈꯜꯂꯕꯅꯦ ꯑꯁ ꯀꯗꯥꯏꯅ ꯀꯅꯥꯗꯅꯗ ꯇꯛ ꯑꯩ ꯅꯉꯣꯟꯗꯦꯛꯁ ꯅꯉꯣꯟꯗ ꯅꯪ ꯈꯣꯖꯤꯒꯁꯤ ꯌꯥꯝ ꯇꯞꯄꯦ
ꯞ ꯃꯁꯥ ꯍꯥꯏꯅꯤ ꯇꯧꯔꯤ ꯁꯨꯃꯥꯏ ꯑꯃ ꯇꯥꯏ ꯍꯥꯏ ꯇꯞꯄꯦ ꯍꯥꯏꯕꯅꯤ ꯑꯩ ꯃꯤ ꯂꯣꯏ ꯍꯥꯏꯔꯛꯏ
ꯑꯗꯣ ꯉꯔꯥꯡ ꯑꯩ ꯅꯉꯣꯟꯗ ꯇꯦꯛꯁ ꯊꯥꯔꯛꯑꯦꯗꯅꯥ ꯑꯃꯛ
ꯑꯥ
ꯅꯪ ꯇꯦꯛꯁ ꯊꯥꯔꯛꯅꯕꯗꯩꯗꯤ ꯑꯃꯨꯛ ꯀꯩꯅꯣ ꯐꯣꯟ ꯀꯩꯅꯣ ꯇꯧꯗꯕꯅꯤ ꯑꯃꯨꯛ ꯈꯪꯉꯨꯗ꯭ꯔꯦ ꯑꯗꯣ ꯑꯩ ꯑꯃꯨꯛ ꯇꯨꯡꯉꯣꯟꯗ ꯇꯦꯛꯁ ꯊꯥꯔꯛꯄꯅꯦꯕ ꯑꯗꯨꯒ ꯑꯩ ꯆꯪꯕꯅꯦꯕ ꯄꯥꯔꯤꯗ ꯆꯪꯕꯅꯦ ꯄꯥꯔꯤ ꯃꯦꯁꯇ ꯆꯪꯕꯅꯦꯕ
ꯑꯥ
ꯑꯗꯨꯒ ꯑꯃꯨꯛ ꯃꯣꯔꯨꯀꯣꯗꯨ ꯈꯤꯇꯪ ꯑ ꯑꯣꯠꯁꯇꯣ ꯑꯃꯨꯛ ꯆꯥꯎꯈꯠꯂꯛꯑꯦ ꯍꯥꯏꯕꯗꯤ ꯀꯅꯥꯗꯥꯅ ꯕꯣꯜꯗꯣ ꯇꯛꯑ ꯂꯩꯕꯅꯤꯅ
ꯇꯨ ꯇꯨ ꯍꯥꯞ ꯃꯇꯨꯡꯗ ꯇꯨ ꯄꯣꯏꯟ ꯊꯥꯔꯇꯤ ꯊ꯭ꯔꯤꯒ ꯑꯗꯨꯝ ꯂꯩꯍꯧꯕꯅꯤ
ꯍꯥ
ꯍꯥꯞ ꯃꯇꯨꯡꯗ ꯇꯨ ꯇꯨ ꯈꯔ ꯍꯦꯜꯍꯧꯕꯅꯦꯕ ꯑꯣꯁ ꯑꯩꯁꯦ ꯉꯔꯥꯡ ꯊꯥꯗ꯭ꯔꯦ ꯇꯟꯗꯅꯤ
ꯐꯥꯔꯁ ꯍꯥꯞꯇꯗꯤ ꯇꯨꯗꯤ ꯌꯧꯔꯒ ꯇꯨ ꯄꯣꯏꯟ ꯀꯌꯥꯅꯣ ꯇꯨ ꯄꯣꯏꯟ ꯖꯦꯔꯣ ꯀꯌꯥ ꯀꯅꯣ ꯂꯩꯕꯅꯦꯕ ꯑꯗꯨꯒ ꯀꯅꯥꯗꯥꯅ ꯇꯛꯂꯛꯄꯗꯨꯗ ꯑꯃꯨꯛ
ꯑꯩꯁꯨ ꯀꯅꯥꯗꯥꯅ ꯇꯛꯄꯗꯨꯗ ꯑꯁ ꯀꯅꯥꯗꯥꯅ ꯇꯛꯄꯗ ꯇꯟꯗꯅ ꯊꯥꯗ꯭ꯔꯤꯅꯦ ꯁꯣꯏꯗꯧ ꯃꯥꯜꯂꯦꯅ ꯉꯔꯥꯡ ꯀꯥꯏ ꯐꯥꯁ ꯍꯥꯞꯇ ꯇꯤ ꯏꯇ ꯑꯦ ꯑꯅꯖꯔ
ꯀꯦꯁ ꯍꯥꯎꯁꯦ ꯃꯣꯏꯁꯦ ꯀꯩꯗꯧꯉꯩ ꯌꯥꯗꯣꯏꯖꯠꯅꯣꯕ ꯃꯣꯏꯁꯦ ꯌꯥ ꯌꯥꯕ꯭ꯔꯥ ꯃꯣꯏꯗ
ꯄꯩꯁꯥ ꯁꯨꯔꯀꯥꯟꯗ ꯌꯥꯕꯅꯤ
ꯄꯩꯁꯥ ꯀꯌꯥ ꯁꯨꯗꯣꯏꯅꯣ ꯂꯤꯁꯤꯡ ꯑꯃꯔ
ꯐꯥꯏꯚ ꯍꯟꯗ꯭ꯔꯦꯠ ꯐꯥꯏꯚ ꯍꯟꯗ꯭ꯔꯦꯠ ꯑꯗꯣ ꯂꯤꯁꯤꯡ ꯑꯃ ꯑꯣꯏꯕꯁꯨ ꯌꯥꯎꯕꯅꯤ ꯋꯤꯗ꯭ꯔꯣ ꯋꯤꯗ꯭ꯔꯣꯒꯤꯗ ꯆꯪꯉꯒ ꯌꯦꯡꯉꯣ ꯑꯗꯨꯗꯤ ꯑꯗꯨꯝ ꯅꯪꯅ ꯇꯧꯅꯤꯡ ꯇꯧꯅꯤꯡꯕ ꯃꯇꯝꯗ ꯇꯧꯕ ꯌꯥꯕꯅꯦꯕ
ꯎꯝ
ꯑꯗꯣ ꯃꯣꯏꯅ ꯆꯪꯉꯛꯄꯗꯨꯗꯤ ꯍꯣꯏ ꯊꯨꯅ ꯆꯪꯕꯁꯨ ꯌꯥꯎꯕꯅꯤ ꯊꯦꯡꯅ ꯆꯪꯉꯛꯄꯁꯨ ꯌꯥꯎꯕꯅꯤ
ꯋꯤꯗ꯭ꯔꯣꯗ ꯑꯃꯨꯛ ꯌꯦꯡꯈꯤꯗꯣꯏꯅꯦ ꯑꯗꯨꯗꯤ
ꯑꯥ
ꯑꯁ ꯉꯁꯤꯁꯨ ꯑꯃꯨꯛ ꯅꯋꯦꯗꯤ ꯑꯣꯠ ꯆꯥꯎꯥꯋꯦ ꯑꯃꯨꯛ ꯐꯥꯏꯕ ꯂꯩ ꯌꯧꯔꯦ
ꯐꯣꯔ ꯌꯧꯗꯏꯅꯦ ꯐꯥꯏꯚ ꯌꯧꯈ꯭ꯔꯕꯣ ꯅꯣꯡꯒꯤ ꯅꯪ ꯀꯥꯈꯤꯕꯗꯨꯅꯤ ꯌꯦꯣꯡꯉꯨ ꯂꯥꯁꯇꯣ ꯅꯪ ꯅꯣꯔꯋꯦ ꯕ꯭ꯔꯥꯖꯤꯜꯗ ꯊꯥꯏꯔꯣ ꯇꯥꯗ꯭ꯔꯕꯣ
ꯇꯥꯏ ꯇꯥꯏ ꯇꯥꯏ
ꯇꯥꯗ꯭ꯔꯕꯣ
ꯍꯥꯂꯣ
ꯇꯥꯏꯌꯦ ꯇꯥꯏꯌꯦ
ꯑꯣ
ꯅꯪ ꯕ꯭ꯔꯥꯖꯤꯜ ꯊꯥꯗꯣꯏꯔꯣ
ꯈꯪꯗꯦꯗ ꯃꯠꯊꯥ ꯊꯥꯁꯨ ꯊꯥꯅꯤꯡꯗꯦꯕꯣ
ꯒꯣꯜꯗꯤ ꯆꯟ ꯒꯣꯜꯗꯤ ꯆꯥꯟꯅꯔꯛꯇꯧ ꯃꯥꯜꯂꯦ ꯑꯅꯤꯃꯛ
ꯚꯣꯇꯤꯡꯗ ꯑꯗꯣ ꯑꯩ ꯑꯩ ꯉꯥꯎꯕ ꯑꯃ ꯂꯩꯔꯦ
ꯀꯩ
ꯅꯣꯏꯅ ꯃꯔꯤ ꯃꯉꯥ ꯊꯥꯔꯒ ꯑꯃ ꯁꯣꯏꯕꯗ ꯂꯣꯏ ꯁꯣꯏ ꯍꯥꯏꯕꯗꯣ
ꯑꯥ
ꯑꯗꯨꯅ ꯀꯃꯥꯏ ꯇꯧꯕꯅꯣ
ꯅꯪꯅ ꯋꯤꯟ ꯑꯅ ꯑꯃ ꯄꯥꯜꯂꯤꯒꯤꯗ ꯅꯝꯃꯦ ꯅꯝꯃꯅꯤꯗꯅ ꯋꯤꯟꯅ ꯑꯅ
ꯑꯥ
ꯑꯗꯨꯒ ꯑꯗꯨꯝ ꯑꯇꯣꯞꯄ ꯑꯃ ꯑꯇꯣꯞꯄ ꯑꯃꯁꯨ ꯑꯃꯨꯛ ꯋꯤꯟꯗ ꯑꯗꯨꯝ ꯅꯝꯗꯨꯕ ꯑꯇꯣꯞꯄ ꯑꯃꯃꯨꯛ
ꯄꯥꯂꯦꯗꯨꯗꯀꯣ
ꯎꯝ ꯄꯥꯔꯂꯦꯗꯨꯗ ꯁꯨꯡꯅꯝ ꯅꯝꯃꯨꯅꯣꯕ ꯅꯪꯅ ꯋꯤꯟ ꯊꯥꯒꯗꯕꯗꯨꯃꯥ ꯅꯝꯃꯦꯗꯅ ꯑꯗꯨꯒ ꯑꯃꯨꯛ ꯆꯤꯡꯗꯔꯒ ꯑꯇꯣꯞꯄ ꯑꯃꯨꯛ ꯅꯝꯖꯜꯂꯣꯕ ꯑꯗꯨꯒ ꯑꯗꯨꯃꯥꯏꯅ ꯁꯦꯝꯗꯨꯕ ꯃꯌꯥꯝ ꯁꯦꯝꯗꯨꯕ ꯑꯗꯨꯃꯥꯏ ꯇꯧꯔꯒ
ꯄꯥꯔꯂꯦꯗ ꯅꯝꯃꯗꯤ ꯀꯩꯗꯧꯋꯦꯕ
ꯄꯥꯔꯂꯦꯗ ꯅꯝꯃꯗꯤ ꯅꯪ ꯑꯃꯇꯪ ꯅꯝꯈꯤꯕꯈꯤꯕꯗꯣ ꯑꯗꯨꯝ ꯊꯣꯛꯂꯛꯑꯅꯤꯗꯅ
ꯑꯩꯅ ꯍꯥꯏꯕꯗꯤꯅꯦ
ꯑꯥ
ꯑꯩꯅ ꯑꯩ ꯑꯩ ꯃꯔꯤ ꯃꯉꯥ ꯊꯥꯅꯤꯡꯉꯦꯕ
ꯍꯣꯏ ꯑꯗꯨ ꯑꯩ ꯍꯣꯔꯦꯟ ꯅꯠꯇꯦ ꯁꯤ ꯂꯣꯏꯔꯒꯅꯦ ꯑꯩ ꯍꯣꯔꯦꯟ ꯏꯁꯀ꯭ꯔꯤꯟ ꯔꯦꯀꯣꯠ ꯑꯥ ꯏꯁꯀ꯭ꯔꯤꯟ ꯁꯌꯥꯔ ꯇꯧꯔꯒ ꯇꯥꯛꯄꯤꯒꯦꯁꯦ ꯅꯉꯣꯟꯗ ꯅꯪ ꯒ꯭ꯌꯥꯟ ꯇꯥꯗ꯭ꯔꯤꯗꯣ ꯑꯩ ꯇꯥꯛꯄꯤꯒꯦꯕ
ꯍꯧꯖꯤꯛꯗꯤ ꯕꯣꯁ ꯀꯃꯥꯏꯇꯧꯕꯣꯁ
ꯗꯤꯛ ꯕꯣꯁꯇꯨ ꯅꯍꯥꯟ ꯌꯥꯡꯈꯩ ꯐꯪꯒꯗꯕꯗ ꯂꯤꯁꯤꯡ ꯑꯍꯨꯝꯗꯪ ꯂꯧꯊꯣꯛꯍꯧꯏ ꯍꯥꯏꯕꯅꯤ ꯑꯥꯔꯖꯦꯟꯇꯤꯅꯥ ꯅꯍꯥꯟ ꯗ꯭ꯔꯣ ꯆꯠꯄ ꯅꯨꯃꯤꯠꯇꯣ ꯑꯗꯨꯒꯤꯗꯨꯗ ꯀꯩꯗꯧꯔꯒꯦ ꯇꯥꯗ꯭ꯔꯕꯣ ꯇꯥꯗ꯭ꯔꯣ ꯇꯥꯔꯕꯣ